ꯇꯔꯕꯣ
ꯑ
ꯂꯥꯏꯔꯤꯛ ꯀꯌꯥꯝ ꯄꯥꯔꯕ
ꯂꯥꯏꯔꯤꯛ ꯑꯌꯥꯝꯕꯁꯨ ꯈꯛꯇ ꯉꯥꯏꯁꯜꯂꯦ
ꯅꯪ ꯅꯪ ꯍꯌꯦꯡ ꯐꯨꯜ ꯇꯧ ꯉꯝꯃꯗ꯭ꯔꯣ
ꯊꯗꯤ ꯇꯧꯗ ꯇꯧꯦ
ꯎꯝ ꯒꯣꯜ ꯃꯦꯗꯥꯂꯤꯁꯁꯦ ꯅꯪ ꯑꯣꯏꯊꯣꯛꯈꯤꯗꯅ
ꯒꯣꯜ ꯃꯦꯗꯥꯂꯤꯁꯀꯗꯨꯗꯤ ꯑꯩꯅ ꯑꯅꯤ ꯑꯍꯨꯝꯕꯨ ꯂꯧꯧꯕ ꯌꯥꯏ
ꯍ ꯃꯦꯊꯥꯃꯦꯇꯤꯛꯁ ꯗꯤꯄꯥꯔꯠꯃꯦꯟꯒꯤ ꯒꯣꯟ ꯃꯦꯗꯥꯂꯤꯁ ꯑꯣꯏꯒꯅꯤꯀꯣ
ꯑꯣꯏ ꯗꯣꯏꯅꯦ
ꯑꯁꯤꯅꯅꯦ ꯀꯌꯥꯝ ꯄꯥꯔꯒꯦ
ꯈꯔ ꯈꯔ ꯄꯥꯔ
ꯅꯤꯖꯔ ꯊꯤꯌꯣꯔꯦꯝꯁꯦ ꯀꯩꯅꯣꯁꯦ ꯀꯩ ꯀꯩ ꯑꯌꯥꯝꯕ ꯌꯥꯎꯋꯦ
ꯊꯖ ꯃꯤꯖꯔꯦꯕꯜ ꯃꯤꯖꯔꯦꯕꯜ ꯉꯥꯛꯇꯅꯦ ꯏꯟꯇꯦꯒ꯭ꯔꯦꯕꯜ ꯃꯤꯖꯔꯦꯕꯜ
ꯑꯗꯨꯗꯤ ꯏꯟꯇꯤꯒ꯭ꯔꯦꯁꯟ ꯁꯥꯏꯅꯦꯅ ꯌꯥꯎꯔꯝꯕꯅꯤꯅꯦ
ꯍꯦꯛꯇꯣꯁꯦ ꯃꯥ ꯈꯪꯕ꯭ꯔꯥ
ꯍꯥꯏꯔꯣꯅꯦ ꯑꯗꯨꯝ
ꯑꯗꯨ ꯁꯣꯏꯗꯅ ꯍꯪꯉꯅꯤ ꯎ
ꯁꯣꯏꯔꯗꯤ ꯀꯩꯗꯧꯋ ꯌꯥꯕ
ꯁꯥꯔ ꯃꯆꯤꯟꯃꯛꯅ ꯍꯥꯏꯔꯝꯃꯃꯤ ꯁꯣꯏꯔꯗꯤ ꯁꯥꯔꯒꯤ ꯃꯆꯤꯟꯗ ꯊꯨꯒꯥꯏꯔꯨꯕ ꯌꯥꯔꯦ
ꯅꯪ ꯁꯨꯝ ꯆꯤꯡꯁꯤꯜꯂꯛꯏꯗꯣ ꯀꯅꯣ ꯑꯩ ꯁꯨꯝ ꯄꯪ ꯃꯃꯜꯁꯤꯜꯂꯛꯑꯦ
ꯀ ꯑꯩꯅ ꯁꯤꯡꯁꯤꯜꯂꯛꯄꯁꯤꯗ
ꯍꯣꯏ
ꯎꯝ ꯆꯔꯤ
ꯑꯩ ꯎꯕ꯭ꯔꯣ ꯑꯩ ꯈꯨꯠ ꯍꯥꯏꯔꯤꯁꯦ ꯎꯕ꯭ꯔꯣ꫰ꯌꯦꯡꯉꯣ
ꯎꯡꯂ ꯑꯣꯏ ꯁꯅꯦꯃ ꯆ ꯐꯁꯗꯤ ꯏꯇꯤꯆꯥ
ꯎꯝ ꯑꯗꯨ ꯃꯁꯛ ꯈꯖꯕꯤꯁ ꯅꯪ ꯍꯣꯔꯦꯟ ꯃꯪꯗꯤ ꯌꯥꯌꯥ ꯇꯧꯔꯛꯀꯅꯤꯀꯣ
ꯄꯃꯣꯟ ꯑꯣ ꯁꯤ ꯂꯩꯕ ꯀꯩꯅꯣ ꯇꯧꯋꯅꯦ ꯑꯣ ꯀꯨꯝ ꯂꯥꯛꯀꯨꯝ ꯑꯩꯗꯤ ꯀꯗꯥꯏꯗꯒꯤ ꯉꯁꯥꯏ ꯆꯠꯊꯣꯛꯄ ꯀꯜꯂꯤꯗ ꯑꯁꯤꯒꯤ ꯊꯣꯡꯅꯧꯗ ꯂꯩꯕꯥꯃꯟꯕ
ꯋꯤꯗꯣꯌꯥꯃꯣꯏꯌꯣ ꯏꯁ
ꯀꯔꯤꯅꯣꯅꯦ ꯀꯔꯤꯅꯣꯅꯣꯏ ꯏꯕꯥꯅꯤ ꯉꯥꯡꯅꯩꯗꯨꯅ
ꯅꯪꯕꯨ ꯌꯥꯡꯕꯅꯤꯗ
ꯚꯃꯥ ꯑꯣ
ꯕꯣꯅꯥꯂꯦꯞꯄ ꯌꯥꯗꯁꯤꯃꯤ ꯔꯤꯀꯅꯦꯛꯁꯟ ꯐꯪꯅꯤꯡꯉꯦ
ꯒꯦꯟ ꯇꯕ ꯋꯥꯔꯤ ꯁꯔꯛꯑꯣ ꯁꯦꯇꯥꯒꯦ
ꯁꯣꯏꯒꯅ ꯁꯣꯏꯈꯤꯕ ꯌꯥꯍꯧꯒꯅ
ꯍꯧꯖꯤꯛꯁꯤꯕꯨ ꯀꯩꯃꯊꯦꯟꯅ ꯍꯥꯎꯔꯤꯒꯦ
ꯍꯧꯖꯤꯛꯁꯦ ꯋꯥꯏꯐꯥꯏ ꯐꯨꯨꯋꯥꯏꯐꯥꯏꯗꯒꯤ ꯆꯧꯕ ꯃꯊꯦꯜ ꯑꯣꯗꯔ ꯇꯧꯕ ꯃꯊꯦꯜꯅ ꯏꯍꯥꯎ ꯍꯥꯎꯔꯦ
ꯏꯟꯖꯥꯡꯒ ꯀꯥꯂꯦꯟ ꯊꯥꯖꯦ ꯀꯔꯤ ꯌꯦꯟꯖꯥꯡꯅ ꯍꯥꯎꯔꯒꯦ ꯍꯥꯏꯕ
ꯑꯣꯛꯅ
ꯍ꯭ꯋꯥꯏꯗ ꯍꯥꯏꯔꯣ ꯍꯋꯥꯏ ꯃꯈꯟ ꯀꯥꯂꯦꯟꯗ ꯆꯥꯕ ꯌꯥꯕ ꯍꯋꯥꯏ ꯃꯈꯟ
ꯀꯥꯂꯦꯟꯗ ꯆꯥꯕ ꯌꯥꯕ ꯍꯋꯥꯏ ꯃꯈꯜ ꯍꯥꯏꯔꯕꯗ ꯅꯣꯁꯨꯔꯤ ꯀꯥꯡꯇ
ꯀꯥꯡꯇꯛ ꯍꯋꯥꯏꯃꯨꯛ
ꯅꯤꯡꯊꯝꯊꯥꯒꯤ ꯑꯣꯏꯅ ꯍꯥꯏꯔꯕꯗ ꯍꯋꯥꯏ ꯃꯪꯒꯟ
ꯎꯝ ꯅꯠꯇꯦ ꯍꯋꯥꯏꯕꯤ ꯍꯋꯥꯏꯗꯔꯥꯛ ꯑꯗꯩꯩꯒꯤ ꯀꯩꯗꯗꯤ ꯅꯤꯡꯊꯝꯊꯥꯗꯗꯤ ꯀꯩ ꯐꯪꯉꯦꯕ ꯍꯋꯥꯏ ꯑ ꯁꯒꯣꯜ ꯍꯋꯥꯏꯗꯣ ꯑꯇꯦꯛꯄ ꯑꯁ ꯑꯗꯨꯗꯤ ꯍꯥꯎꯋꯦ ꯁꯒꯣꯜ ꯍꯋꯥꯏ ꯑꯇꯦꯛꯄꯁꯦ ꯊꯣꯡꯕ ꯑꯀꯪꯕꯗ ꯍꯦꯟꯅ ꯍꯥꯎꯋꯦ
ꯀꯣꯂꯤ ꯍꯋꯥꯏ
ꯀꯣꯂꯤ ꯍꯋꯥꯏꯗꯤ ꯀꯥꯂꯦꯟꯒꯤ ꯅꯠꯇ꯭ꯔꯣ
ꯍꯋꯥꯏ ꯂꯩꯕ ꯈ꯭ꯣꯏ ꯅꯤꯡꯁꯤꯡꯉꯛꯏꯅꯤꯗ
ꯃꯊꯛꯃꯔꯥꯪ ꯑꯗꯨ ꯁꯝꯕꯅꯦ ꯑꯗꯨ ꯁꯧꯅꯤꯡꯉꯦ꯫
ꯅꯪꯅ ꯆꯤꯒꯨꯜ ꯇꯧꯔꯤꯔꯥꯀꯩꯗꯧꯏꯅꯣ
ꯍꯧꯗꯦꯗ ꯃꯁꯁꯦ ꯇꯕ꯭ꯔ ꯃꯊꯁꯦ ꯅꯥꯡꯀꯟꯅ ꯋꯥꯔꯨꯕ ꯑꯃ ꯈꯟꯅꯔꯤ ꯍꯥꯏꯕ
ꯏꯉꯥꯒꯤ ꯀꯜꯂꯕ ꯅꯣꯡꯖꯨꯅꯨ
ꯏꯟꯖꯥꯡꯒꯤ ꯃꯊꯦꯜ ꯃꯔꯝꯗ ꯑꯣꯏꯅ ꯍꯥꯏꯁꯤꯅꯦ ꯁꯥꯟꯅꯁꯤꯅꯦ ꯑꯗꯨ ꯑꯣꯏꯅ
ꯍꯋꯥꯏ ꯃꯈꯜ ꯍꯋꯥꯏ ꯃꯈꯜ ꯍꯋꯥꯏ ꯃꯨꯕꯤ ꯍꯋꯥꯏ ꯊꯔꯥꯛ ꯍꯋꯥꯏ ꯃꯁꯣꯔꯤ ꯍꯋꯥꯏꯀꯪꯇ
ꯑꯦ ꯑꯗꯨ ꯑꯗꯨꯃꯥꯏꯅ ꯍꯥꯏꯔꯁꯨ ꯌꯥꯔꯦ ꯀꯥꯂꯦꯟꯗ ꯐꯪꯕ ꯍꯋꯥꯏ ꯃꯈꯜ ꯍꯥꯏꯔꯣ
ꯑꯩ ꯈꯪꯗꯦ
ꯀꯥꯂꯦꯟꯗ ꯐꯪꯕ ꯍꯋꯥꯏ ꯃꯈꯜꯗꯤ ꯍꯋꯥꯏ ꯔꯥꯖꯃꯥ
ꯎꯝ
ꯑꯗꯒꯤ ꯄꯣꯡ ꯍꯋꯥꯏ ꯑꯗꯒꯤ ꯍꯋꯥꯏ ꯆꯝꯐꯨꯠ ꯆꯥꯕꯤꯗꯣ ꯀꯩꯅꯣ ꯃꯃꯤꯡ ꯑꯗꯒꯤ ꯎꯝ ꯍꯋꯥꯏ ꯑꯁꯥꯡꯕꯤ
ꯎꯝ ꯍꯋꯥꯏ ꯃꯌꯥꯝꯗꯣ ꯂꯥꯂꯣꯂꯒꯦ ꯍꯥꯏꯕ꯭ꯔꯣ ꯅꯪ ꯃꯥꯁꯇꯔ ꯇꯝꯕꯁꯨ ꯑꯣꯏꯗꯨꯕ ꯃꯥꯟꯁꯤꯜꯂꯛꯇ꯭ꯔꯦ
ꯏꯕꯦꯝꯃ ꯄꯨꯟꯁꯤꯁꯤꯗ ꯆꯥꯔꯤꯁꯦ ꯍꯋꯥꯏ ꯉꯥꯛꯇꯅꯤꯅꯦ ꯁꯨꯝ ꯌꯦꯡꯉꯣ ꯑꯇꯩ ꯏꯟꯖꯥꯡꯒꯤꯗꯤ ꯃꯔꯛ ꯃꯔꯛꯇ ꯃꯦꯟꯕꯩ ꯋꯥꯅꯤ
ꯅꯠꯇꯦ ꯁꯨꯝ ꯈꯟꯖꯤꯜꯂꯨꯔꯒ ꯀ꯭ꯂꯥꯁ ꯑꯦꯠ ꯕꯣꯔꯗꯤꯡ ꯂꯩꯔꯛꯄꯗꯒꯤꯅ ꯉꯁꯤꯐꯥꯎ ꯆꯥꯈꯠꯂꯛꯏꯁꯦ ꯍꯋꯥꯏ
ꯍꯋꯥꯏ ꯉꯥꯛꯇꯅꯦ ꯃꯔꯛ ꯃꯔꯛꯇ ꯌꯦꯟ ꯊꯣꯡꯕ ꯄꯤꯖꯥꯕꯁꯤꯗ ꯍꯔꯥꯎꯔꯤꯁꯤꯅ ꯍꯥꯎꯁꯨ ꯍꯥꯎꯇꯕ ꯌꯦꯟ ꯊꯣꯡꯕꯁꯤꯗ ꯋꯈꯟꯒꯥꯁꯦ ꯏꯟꯁꯥꯡ ꯍꯥꯎꯔꯅꯤ ꯀꯥꯏꯅ ꯅꯨꯡꯉꯥꯏꯗꯅ
ꯆꯍꯤ ꯀꯨꯟꯅꯤꯊꯣꯏ ꯍꯤꯡꯉꯛꯄꯁꯤꯗ ꯈ꯭ꯋꯥꯏ ꯏꯌꯥꯝ ꯌꯥꯝ ꯆꯥꯕ ꯃꯊꯦꯜꯗꯤ ꯍꯋꯥꯏ
ꯍꯋꯥꯏꯅꯦ ꯍꯋꯥꯏ ꯑꯗꯨ ꯍꯋꯥꯏ ꯆꯥꯕꯩꯅꯤꯅꯦ ꯑꯩꯈꯣꯏꯁꯦ ꯆꯥꯎꯔꯛꯏꯁꯦ
ꯑꯣ ꯍꯋꯥꯏ ꯆꯥꯔꯝꯗ꯭ꯔꯗꯤ ꯄ ꯄꯤꯛꯑꯒ ꯑꯗꯨꯝ ꯂꯩꯔꯝꯕꯁꯨ ꯌꯥꯏꯌꯦꯕꯀꯣ
ꯇꯥꯎꯒ ꯍꯥꯏꯗꯤ ꯈꯔ ꯆꯥꯎꯕꯁꯦ ꯊꯤꯟꯗꯣꯏꯅꯦ ꯑꯗꯨ ꯍꯋꯥꯏ ꯈꯔ ꯍꯦꯟꯅ ꯆꯥꯕ ꯃꯤꯅꯦ ꯌꯥꯝ ꯋꯥꯡ ꯆꯥꯎꯔꯤꯁꯤꯅ
ꯑꯣ ꯑꯣ ꯑꯗꯨꯗ ꯅꯪ
ꯍꯧꯋꯥꯏ ꯅꯠꯇ꯭ꯔꯁꯨ
ꯑꯗꯨꯗꯤꯅ ꯍꯋꯥꯏ ꯍꯋꯥꯏ ꯈꯥꯔ ꯋꯥꯜꯂꯛꯎꯅꯦ
ꯋꯥꯠꯂꯦ ꯑꯩꯈꯣꯏ ꯏꯃꯨꯡꯗ ꯍꯋꯥꯏ ꯁꯨꯡ ꯆꯥ ꯆꯥꯗꯦ ꯑꯗꯨꯒ
ꯑꯣ ꯑꯗꯨꯗꯤ ꯅꯪ ꯅꯦꯝꯃꯤꯁꯦ ꯍꯋꯥꯏ ꯋꯥꯠꯄꯩꯅꯤꯅꯦ
ꯃꯥꯅꯦ ꯂꯦꯛ ꯂꯦꯛ ꯑꯣꯐ ꯍꯋꯥꯏ ꯍꯋꯥꯏ ꯊꯣꯡꯕ
ꯍ ꯑꯗꯨꯗꯤ ꯑꯩꯈꯣꯏ ꯀ꯭ꯂꯥꯁꯀꯤ ꯐꯅꯌꯥꯝ ꯍꯋꯥꯏ ꯐꯅꯌꯥꯝ ꯋꯥꯠꯂꯦꯅꯦ ꯑꯗꯨꯗꯤ
ꯍꯥꯥ
ꯑꯩ ꯂꯩꯃꯤꯟꯅꯩ ꯅꯨꯄꯤꯗꯤ ꯍꯋꯥꯏ ꯋꯥꯠꯄ ꯅꯨꯄꯤ ꯇꯥꯔꯦ
ꯀꯔꯤ ꯄꯤꯕ
ꯑꯩ ꯂꯩꯃꯤꯟꯅꯩ ꯅꯨꯄꯤꯁꯤꯁꯨ ꯍꯋꯥꯏ ꯋꯥꯠꯄ ꯅꯨꯄꯤ ꯇꯥꯔꯦ ꯍꯥꯏꯕ
ꯃꯥꯅꯦ ꯑꯩ ꯍꯧꯖꯤꯛ ꯏꯁꯥ ꯊꯥꯛꯄ ꯍꯧꯔꯅꯤ
ꯎꯝ ꯍꯋꯥꯏꯅ ꯊꯥꯛꯇꯤꯔꯣ ꯅꯁꯥꯗ
ꯏꯁꯥ ꯊꯥꯛꯄ ꯍꯧꯔꯅꯤ ꯍꯥꯏꯔꯒ ꯑꯩꯈꯣꯏ ꯁꯤꯒꯤ ꯗꯨꯀꯥꯟꯗ ꯇ꯭ꯔꯥꯐꯤꯛ ꯑꯥꯏꯂꯦꯟꯒꯤ ꯗꯨꯀꯥꯟꯗꯨꯗ ꯁꯪꯒꯣꯝ ꯀꯩꯒꯤ ꯌꯥꯡꯈꯩꯒꯤ ꯃꯥꯔꯤ ꯇꯧꯔꯛꯑꯦ
ꯎꯝ
ꯑꯗꯨꯒ ꯑꯥ ꯃꯅꯨꯡꯒꯤꯗꯤ ꯌꯦꯔꯨꯝ ꯂꯩꯆꯠꯀꯥꯟꯗꯅ ꯌꯥꯡꯈꯩꯒꯤ ꯃꯉꯥ ꯑꯗꯨꯝ ꯇꯧꯔꯛꯑꯦ ꯑꯁ ꯆꯩꯅꯤ ꯁꯪꯒꯣꯝ ꯄꯤꯒꯦꯠ ꯑꯃꯗꯨ ꯄꯥꯝꯃꯨꯕꯗ
ꯑꯗꯨꯗꯤ ꯑꯃꯗ ꯁꯪꯒꯣꯝ ꯄꯦꯀꯦꯠ ꯑꯃꯗ ꯂꯨꯄꯥ ꯇꯔꯥꯅꯤꯊꯣꯏ ꯍꯥꯞꯐ ꯆꯤꯡꯉꯦ
ꯍ ꯍꯣꯏ ꯍꯦ ꯃꯟꯗ꯭ꯔꯥ ꯍꯥꯝꯅꯤꯗ
ꯍꯦꯃꯜꯂꯦ ꯑꯋꯣꯏꯕ
ꯃꯣꯏ ꯁ꯭ꯋꯥꯏꯖꯦ ꯇꯜꯂꯤꯗ ꯑꯩꯈꯣꯏ ꯑꯩꯈꯣꯏ ꯑꯥ ꯂꯋꯥꯏꯗꯅ ꯍꯦꯟꯅꯕꯨ ꯍꯣꯡꯉꯤ
ꯏꯏ ꯏꯃ ꯅꯍꯥꯟꯅꯦ ꯀꯩꯅꯣꯗꯅꯦ ꯀ꯭ꯋꯥꯇꯔꯩꯅ ꯑꯣꯐꯤꯁꯔ ꯀ꯭ꯋꯥꯇꯔ ꯀꯣꯂꯣꯅꯤꯗꯅꯦ ꯃꯦꯒꯤ ꯂꯩꯔꯒ ꯃꯦꯒꯤꯅ ꯂꯨꯄꯥ ꯇꯔꯥꯃꯉꯥ ꯇꯔꯥꯃꯉꯥ ꯄꯤ ꯂꯩꯔꯦ ꯂꯨꯄꯥ ꯍꯨꯝꯐꯨꯒꯤ ꯃꯦꯒꯤ ꯃꯔꯤ ꯑꯣꯅꯦ
ꯑꯗꯨꯅꯦꯅꯦ ꯃꯣꯏꯅ ꯍꯦꯟꯅ ꯂꯧꯒꯦ ꯍꯥꯏꯔꯒꯅ ꯑꯣꯖꯥ ꯊꯣꯛꯂꯛꯄ ꯃꯆꯥ ꯃꯁꯨ ꯊꯣꯛꯂꯛꯄꯗꯨꯗ ꯂꯧꯔꯣꯕ ꯃꯣꯏꯗꯨꯁꯨ ꯇꯣꯂꯣꯞ ꯆꯥꯕꯅꯤ ꯂꯥꯛ ꯂꯥꯛ ꯆꯥꯕꯅꯤ ꯑꯩꯈꯣꯏꯗꯤ ꯀꯗꯥꯏꯗꯒꯤ ꯂꯨꯄꯥ ꯆꯥꯝꯃꯉꯥꯅ ꯊꯥ ꯑꯃ ꯁꯤꯖꯤꯟꯅꯔꯣꯅ ꯄꯤꯔꯛꯏꯃꯦ ꯑꯗꯨꯒ ꯃꯣꯏꯅ ꯑꯗꯨꯃꯥꯏ ꯍꯦꯟ ꯍꯦꯜꯂꯒ
ꯆꯂꯣ ꯍ ꯏꯅꯤꯗ ꯆꯥꯝꯃꯉꯥ ꯄꯕꯤꯔ ꯑꯩꯗꯤ ꯑꯩꯈꯣꯏ ꯃꯥꯅ ꯍꯟꯗ ꯕꯔꯥꯒ ꯀꯩꯀ ꯂꯨꯄꯥ ꯆꯍꯨꯝꯛꯧ ꯂꯩꯗ꯭ꯔꯦꯅꯦ
ꯑꯩꯈꯣꯏ ꯑꯩꯅ ꯈꯔ ꯅꯨꯡꯁꯤꯕ ꯍꯥꯏꯇꯥꯔꯦ ꯅꯣꯏ ꯃꯥꯅ ꯅꯪ ꯅꯨꯡꯁꯤꯕꯗꯩ ꯑꯩꯈꯣꯏ ꯃꯥꯟꯅꯩ ꯅꯨꯡꯁꯤꯅ ꯍꯦꯟꯅ ꯅꯨꯡꯁꯤꯕ
ꯑꯣ ꯑꯣ ꯑꯣ
ꯑꯗꯨꯏ ꯈꯨꯗꯝ ꯍꯥꯏꯕꯕꯨ ꯄꯩꯁꯥ ꯃꯁꯤꯡꯗ ꯑꯩꯒꯤꯁꯤꯕꯧ ꯅꯨꯡꯁꯤ ꯁꯤꯕ ꯈꯔ ꯋꯥꯠꯂꯦꯅ ꯂꯩ ꯀꯥꯟꯗ ꯅꯪꯅ ꯈꯔ ꯑꯃꯨꯛ ꯍꯦꯟꯅ ꯋꯥꯠꯂꯝꯃꯕ
ꯑꯩ ꯑꯩ ꯑꯩ ꯑꯩ ꯑꯩ ꯊꯋꯥꯏ ꯌꯥꯝ ꯅꯨꯡꯉꯥꯏꯇ꯭ꯔꯦ
ꯀꯞꯄꯨ
ꯑꯣ ꯃꯩꯒꯣꯣꯟ ꯂꯥꯥꯛ ꯏꯁ ꯁꯣ ꯄꯦꯟꯊꯜ
ꯏꯪꯁ ꯇ ꯀ ꯀꯞꯄꯤꯦ
ꯑꯣꯏꯕꯃ ꯃꯅꯤꯄꯨꯔꯗꯩ ꯏꯁꯣꯔꯅ ꯋꯥꯀꯠꯄꯁꯦ ꯇꯥꯕꯤꯗ꯭ꯔꯦ ꯏꯪꯂꯤꯁꯇꯪ ꯋꯥꯀꯠꯀꯦ ꯇꯥꯕꯤꯕ꯭ꯔꯥꯡ
ꯎꯝ ꯇꯨꯝꯕꯁꯨ ꯂꯩꯕ꯭ꯔꯥ
ꯍ ꯂꯩ
ꯍꯥꯏꯅꯕ ꯑꯃ ꯂꯩꯕꯅꯦ ꯂꯥꯏꯁꯦ ꯂꯥꯏ ꯅꯤꯡꯕꯁꯦ ꯋꯥꯔꯀꯥꯟꯗ ꯈꯛꯇ ꯅꯤꯡꯒꯅꯨ ꯨꯒꯣꯠ ꯆꯥꯒꯟꯗ ꯍꯥꯏꯗꯤ ꯑꯩꯅ ꯄꯥꯝꯃꯤꯗꯣ ꯐꯪꯗꯦꯕ ꯅꯨꯡꯉꯥꯏꯔ ꯀꯥꯟꯗꯁꯨ ꯑꯗꯨꯝ ꯑꯩꯒꯤ ꯂꯥꯏꯟ ꯈꯣꯏꯔꯝꯕ ꯍꯥꯏꯔꯒ ꯕꯣꯔꯅꯤ ꯃꯃ ꯑꯗꯨꯝ ꯈꯟꯗ꯭ꯔꯥ ꯀꯣꯛꯁꯤꯗ ꯑꯗꯨꯝ ꯂꯩꯇ꯭ꯔꯥ
ꯎꯝ
ꯑꯗꯨꯗꯣ ꯕꯣꯔ ꯅꯤꯗꯕꯤꯗ ꯍꯥꯏꯗꯤ ꯑꯩꯅ ꯏꯁꯣꯔ ꯨꯝꯉꯣ ꯑꯩꯅ ꯀꯠꯆꯔꯤꯁꯦ ꯂꯧꯁꯟꯕꯤꯌꯨꯀꯣ ꯀꯥꯏꯅ
ꯑꯩ ꯑꯝꯇ ꯕꯣꯔꯅꯤꯡꯅꯦ ꯏꯕꯦꯝꯃ ꯑꯩꯅ ꯍꯥꯏꯔꯤꯕ ꯍꯥꯏꯕꯗꯤ ꯇꯦꯛꯇ ꯀꯥꯏꯗꯅ ꯑꯗꯨꯝ ꯂꯩꯖꯒ ꯑꯋꯥ ꯑꯅꯥ ꯇꯥꯕ ꯈꯨꯗꯤꯡꯃꯛꯇ
ꯑꯗꯨꯁꯨꯕꯣꯅꯦ
ꯅꯥꯟꯊꯣꯛꯑꯒ ꯆꯠꯄ ꯉꯝꯖꯒꯦꯅ
ꯍꯣꯏ ꯑꯗꯨꯗꯣ ꯅꯨꯡꯇꯤꯒꯤ ꯑꯩꯈꯣꯏꯅ ꯂꯥꯛꯈ꯭ꯔꯝꯃꯤꯁꯦ ꯕꯣꯔꯗꯝ ꯅꯤꯗ꯭ꯔꯣ ꯁꯤꯁꯦ ꯕꯣꯔ ꯅꯤꯔꯣꯏꯗꯕꯅꯦꯕ ꯑꯗꯨꯝ ꯍꯥꯏꯗꯤ ꯑꯩꯅ ꯀꯆꯔꯤꯁꯦ ꯂꯧꯁꯟꯕꯤꯌꯨꯀꯣ ꯇꯪ ꯈꯣꯏꯔꯝꯃꯤꯗꯅ ꯑꯗꯨꯒ ꯅꯪꯅ ꯌꯥꯝ ꯋꯥꯕ ꯀꯥꯟꯗꯨꯗ ꯅꯨꯡꯇꯤꯒꯤ ꯈꯣꯏꯔꯝꯃꯤꯃꯤꯗꯅ ꯕꯣꯅꯤ